ꯎꯝ
ꯏꯗꯣꯔꯤꯅꯣ ꯀꯦ ꯅꯨꯡꯉꯥꯏꯔꯤꯕꯣꯗ ꯆꯦ ꯅꯨꯡꯉꯥꯏꯔꯔꯤꯕꯣ ꯍꯥꯏꯕ ꯅꯨꯡꯉꯥꯏꯔꯤꯕꯣ ꯍꯥꯏꯕ ꯑꯈꯣꯏꯁꯨ ꯅꯨꯡꯉꯥꯏꯔꯤꯦ
ꯑꯣ ꯆꯥꯛ ꯌꯦꯟꯁꯥꯡ ꯆꯥꯕꯤꯔꯒꯦ
ꯆꯥꯛꯆꯥꯗ꯭ꯔꯤ
ꯑꯦ ꯊꯦꯡꯉꯦꯍꯦ ꯀꯔꯤꯒꯤ ꯆꯥꯛꯆꯥ ꯑꯩꯈꯣꯏꯗꯤ ꯆꯥꯛ ꯆꯥꯕ ꯂꯣꯏꯔꯦ
ꯕꯣ ꯌꯦꯡꯕ ꯂꯣꯏꯔꯒ ꯌꯦꯟꯁꯥꯡ ꯊꯣꯡꯒ ꯂꯩꯔꯤ ꯁꯋꯤ ꯀ꯭ꯔꯤꯝꯗꯣ ꯆꯠꯀꯗꯕꯅꯦ
ꯕꯣꯜꯁꯨ ꯊꯕꯛ ꯑꯃꯅꯤ ꯕꯣꯜꯁꯤꯁꯨ ꯊꯕꯛ ꯑꯃꯅꯦ
ꯎꯝ ꯑꯕꯃꯥꯏꯦꯝ
ꯅꯨꯡꯉꯥꯏꯕ꯭ꯔꯥꯒꯁꯤ ꯕꯣꯜꯗꯤ ꯀꯃꯥꯏꯅ ꯇꯧꯋꯦ
ꯅꯅꯨꯡꯉꯥꯏꯦꯝ
ꯎꯝ ꯑꯁꯤꯗꯤ ꯌꯦꯡꯕ ꯐꯪꯗ꯭ꯔꯦ
ꯑꯥ ꯉꯁꯤ ꯆꯥ ꯆꯠꯄ꯭ꯔꯣ ꯍ ꯆ ꯑꯁ ꯆ ꯀꯅꯗ ꯆ ꯀ ꯆꯁꯂ ꯀꯦꯕ
ꯑꯩꯈꯣꯏ ꯈꯨꯟꯗꯅꯦ
ꯑꯣ ꯍꯗꯅꯗ
ꯑꯩꯗꯤ ꯑꯥ ꯆꯥꯟꯗꯦꯜꯔꯣꯝꯗꯒꯤꯅꯦ
ꯑꯣ ꯅꯥꯒꯥꯔꯣ
ꯑꯣ
ꯑꯣ
ꯆꯥꯟꯗ ꯂꯤ ꯅꯂ ꯀꯛꯇ ꯂꯩꯌꯦꯦ
ꯑꯥ
ꯑꯇꯣꯞ ꯑꯇꯣꯞꯄ ꯂꯩꯕ ꯌꯥꯎꯗꯦ
ꯆꯟꯗ ꯀꯣ ꯑ ꯆꯥꯡꯗ꯭ꯔꯥꯗꯤ
ꯂꯥꯛ ꯑꯣ ꯁꯁꯥꯇ ꯂꯥꯛ
ꯆꯗ ꯂ ꯆꯠꯇꯗ ꯑꯥ
ꯑꯍꯨꯝ ꯅꯨꯡꯉꯥꯏꯕꯅꯦ
ꯅꯨꯡꯉꯥꯏꯅꯤꯁꯤꯅ
ꯑꯝ
ꯃꯥ ꯌꯦꯟ ꯇꯣꯡꯉꯗ ꯎꯝ ꯕꯣ ꯄꯩꯁꯥ ꯚꯣꯠ ꯄꯩꯁꯥ ꯊꯥꯅꯔꯒ
ꯑ ꯉꯁꯤ ꯉ ꯉꯝꯕꯤꯒꯤꯔꯣ ꯄꯣꯕꯤꯒꯤꯔꯣ ꯉꯕꯤ
ꯅꯝꯕꯒꯤ
ꯑꯦ ꯀꯅꯥꯒꯤ ꯁꯄꯣꯠꯇꯔꯣ
ꯇꯥꯔꯁꯨ ꯃꯣꯏꯅ ꯀꯥꯔꯗꯤ ꯍꯥꯏꯕ ꯃꯣꯏꯅ ꯍꯥꯏ ꯍꯥꯏꯕ ꯗꯨꯀꯣ ꯑꯗꯨ ꯑꯩꯈꯣꯏꯅ ꯗ꯭ꯔꯣꯔꯥ ꯅꯠꯇ꯭ꯔꯒꯅ ꯇꯥꯕ꯭ꯔꯥ ꯍꯥꯏꯕ ꯑꯩꯈꯣꯏꯅ
ꯎꯝ ꯍꯝ
ꯗꯣ ꯃꯣꯏꯅ ꯏꯀꯥ ꯀꯥꯒꯅꯤ ꯍꯥꯏꯕ ꯍꯩꯖꯔꯣꯅꯦ ꯂꯣꯅꯤꯗ
ꯎꯝ ꯑꯗꯨ ꯑꯩꯈꯣꯏꯒꯤ ꯅꯨꯄꯥꯒ ꯆꯞ ꯃꯥꯟꯅꯔꯦ ꯑꯩꯁꯨ ꯑꯥꯔꯖꯦꯟꯇꯤꯅꯥ
ꯑꯩꯈꯣꯏꯒꯤ ꯅꯨꯄꯥꯗꯣ ꯃꯥꯅ ꯄꯣꯔꯇꯨꯒꯜ ꯃꯅ ꯄ꯭ꯔꯗꯨꯒ ꯄꯥꯝꯝꯕ
ꯎꯝ
ꯎ
ꯐꯣꯇꯣꯀꯜꯅ ꯐꯥꯕꯅꯤꯗ
ꯐꯩꯌꯦ ꯐꯌꯦ ꯄꯣꯔꯇꯨꯒꯜꯁꯨ ꯐꯌꯦ ꯑꯥꯔꯖꯦꯟꯇꯤꯅꯥꯁꯨ ꯑꯩꯅ ꯑꯗꯨꯗ ꯑꯥꯔꯖꯦꯟꯇꯤꯅꯥꯅ ꯈꯔ ꯄꯥꯝꯕ ꯍꯦꯟꯕ
ꯃꯤꯁꯤꯗꯤ ꯇꯦꯂꯦꯟꯅꯦꯕ ꯔꯣꯅꯥꯜꯗꯣꯗꯤ ꯍꯥꯔꯠ ꯋꯥꯔꯛꯅꯦꯕ ꯑ ꯍꯃꯖꯥ ꯑꯩꯈꯣꯏ ꯂꯨꯄꯥ ꯈꯇꯪ ꯂꯩꯗ ꯕꯁꯤꯡ ꯍꯧꯖꯤꯛꯇꯤ ꯏꯃꯅꯕ ꯌꯨꯝꯗ ꯂꯩꯑꯦ ꯏꯃꯥꯟꯅꯕꯒꯤ ꯃꯣꯏꯗꯒꯤ ꯇꯤꯚꯤ ꯌꯦꯡꯕꯀꯣ
ꯎꯝ
ꯎꯝ ꯃꯣꯏꯗ ꯂꯩ
ꯀꯗꯥꯏꯗꯒꯦꯔ ꯅꯗ
ꯑꯦ ꯒꯦꯝꯕꯤꯂꯁ ꯑꯁꯦꯡꯕ ꯈꯨꯟꯗꯤ ꯇꯨꯃꯦꯡꯂꯣꯡꯗꯩꯅꯤ
ꯑꯣ ꯑꯩꯈꯣꯏꯒꯤꯁꯦ ꯇꯃꯦꯡꯂꯣꯡ ꯌꯥꯝ ꯌꯥꯝꯃꯦꯕ
ꯑ
ꯇꯃꯦꯡꯂꯣꯡꯁꯦ ꯏꯪꯉꯦ ꯍꯥꯏꯌꯦꯀꯣ
ꯍꯣꯏ ꯏꯪꯕꯅꯌꯥꯝ ꯆꯤꯡ ꯆꯤꯡꯒꯨꯝꯕ ꯂꯩꯕꯏꯀꯣ
ꯎꯝ
ꯅꯨꯡꯁꯨ ꯌꯥꯝ ꯇꯥꯏꯑ ꯇꯥꯒꯠꯂꯦ
ꯅꯣꯡꯁꯨ ꯌꯥꯝ ꯇꯥꯗꯦ ꯅꯣꯡ ꯌꯥꯝ ꯇꯥꯔꯗꯤ
ꯅꯣꯏ ꯆꯥꯟꯗꯦꯜ ꯁꯥꯕ꯭ꯔꯣ
ꯁ
ꯑꯥ
ꯆꯟꯗꯦꯁꯦ ꯁꯥꯏ ꯑꯣꯛꯇꯣꯕꯔ ꯌꯥꯎꯔꯗꯤ ꯏꯪꯈ꯭ꯔꯅꯤ ꯍꯧꯖꯤꯛꯀꯥꯟꯗꯤ ꯌꯥꯝ ꯁꯥꯏꯖꯟ ꯃꯥꯔꯁ ꯑꯦ ꯑꯦꯄ꯭ꯔꯤꯜꯗ ꯑꯦ ꯃꯦꯗꯣ
ꯎꯝ
ꯑꯗꯨꯗ ꯍꯦꯟꯅ ꯁꯥꯔ
ꯆꯦꯟꯗꯦꯜ ꯆꯠꯄꯗꯣ ꯀꯔꯝꯕ ꯂꯝꯕꯤꯅ ꯆꯠꯄ꯭ꯔꯥ ꯍ ꯆꯠ ꯊꯥꯟꯗꯗ ꯑ
ꯊꯧꯕꯥꯜ ꯂꯝꯕꯤꯗꯧ ꯊꯧꯕꯥꯜ ꯂꯝꯕꯤꯗ ꯑ
ꯑꯣ ꯁꯕꯥꯗꯤ ꯀꯤꯂꯣꯃꯤꯇꯔ ꯀꯌꯥ ꯑꯃꯠꯇ ꯈꯅꯤ
ꯑ ꯀꯂꯣꯃꯤꯇꯔ ꯈꯥꯏ ꯌꯥꯕꯦ ꯍꯥꯏꯦ ꯑꯗꯨꯁꯨ ꯑꯗꯨꯝ ꯉꯥꯏꯍꯥꯛ ꯇꯥꯛꯛꯇꯕ ꯌꯥꯎꯗꯤ ꯌꯥꯎꯋꯦꯗ ꯐꯣꯔ ꯐꯥꯏꯚ ꯀꯨꯝꯕ ꯌꯥꯎꯒꯦꯔꯥ ꯈꯪꯗꯦ ꯑꯣ ꯐꯥꯏꯚ ꯁꯤꯛꯁꯀꯨꯝꯕ ꯌꯥꯎꯒꯦꯔꯥ ꯑꯣꯏꯒꯅꯤ ꯏꯝꯐꯥꯜꯗ ꯉꯁꯤ ꯑꯌꯨꯛꯇ ꯆꯠꯄꯗꯣ ꯑꯗꯨꯝ ꯅꯪꯕꯅꯦ
ꯑꯃꯨꯛꯀ ꯍꯜꯂꯛꯄ ꯅꯪꯕ꯭ꯔꯥ
ꯎꯝ ꯅꯏꯗ ꯌꯥꯝ ꯊꯥꯞꯄꯗꯤ ꯑꯣꯏꯗꯦꯗ ꯂꯞꯇ ꯂꯞꯇ ꯎ
ꯑꯩꯈꯣꯏ ꯇꯃꯦꯦꯟ ꯂꯣꯟꯖꯕꯗ ꯍꯦꯟꯅ ꯂꯥꯛꯑꯝꯕꯅꯤ ꯑꯗꯨꯗꯤ
ꯎꯝ ꯊꯃꯦꯦꯟꯡꯂꯣꯡꯁꯦ ꯀꯃꯥꯏꯅ ꯇꯧꯕ꯭ꯔꯥ ꯆꯠꯄ ꯈꯣꯠꯄ ꯂꯩꯗꯅꯀꯣ
ꯑꯥ
ꯃꯤꯠ ꯑꯃ ꯆꯠꯂꯒ ꯍꯔꯄ
ꯑꯣꯥ
ꯏꯝꯐꯥꯜꯗꯒꯤꯀꯣ ꯏꯝꯐꯥꯜꯗꯒꯤ ꯉꯁ ꯁꯤ ꯑꯌꯨꯛ ꯉꯟꯇꯥ ꯆꯕꯗꯣ ꯍꯣꯔꯦꯟ ꯍꯜꯂꯛꯄ ꯉꯝꯕ꯭ꯔꯥ
ꯑꯩꯈꯣꯏ ꯒꯥꯔꯤ ꯃꯆꯥꯥꯟꯅꯔꯥ ꯑꯗꯨꯕꯨ ꯅꯨꯡꯗꯥꯡꯗꯗꯤ ꯑꯥ ꯅꯨꯡꯗꯥꯡꯗꯪꯅ ꯑꯃꯨꯛꯀ ꯍꯜꯂꯛꯀꯗꯕꯀꯣ
ꯑꯥ
ꯂꯥꯛꯑꯁꯨ ꯄꯨꯡ ꯃꯉꯥ ꯑꯃ ꯊꯣꯛꯧꯏꯕ
ꯎꯝ
ꯎꯝ
ꯑ
ꯅꯣꯏꯗꯤ ꯄꯨꯡ ꯀꯌꯥꯉꯥ ꯊꯧꯕ꯭ꯔꯥ
ꯑꯩꯈꯣꯏꯗꯤ ꯌꯥꯝꯗꯦꯗ ꯄꯨꯡ ꯑꯁꯤꯗ ꯎꯝ ꯕꯁ ꯀꯨꯝꯕ ꯆꯠꯂꯗꯤ ꯕꯁꯀꯨꯝꯕ ꯍꯥꯏꯁꯦꯕ ꯐꯥꯔꯁ ꯕꯁꯇ ꯆꯠꯂꯗꯤꯀꯣ ꯄꯨꯡ ꯅꯤꯄꯥꯜ ꯃꯈꯥꯏ ꯅꯤꯄꯥꯜ ꯃꯈꯥꯏ ꯃꯥꯄꯜ ꯑꯗꯨꯝ ꯌꯥꯎꯕꯅꯦ
ꯑꯣ ꯂꯞ ꯇꯅ ꯑꯗꯨ ꯆ ꯗꯗ ꯍꯝꯄꯣꯏꯗ ꯂꯥꯛ ꯏꯒꯇ ꯅꯣꯏꯔꯣꯝꯗꯤ ꯂꯝꯕꯤꯁꯨ ꯐꯔꯝꯃꯅꯤꯌꯦ
ꯑꯣ ꯂꯝꯕꯤ ꯐꯩ ꯍꯣꯏ ꯐꯩ ꯐꯩ ꯂꯝꯕꯤ ꯐꯩ ꯂꯝꯕꯤꯁꯨ ꯐꯩ ꯑꯗꯨꯒ ꯌꯥꯝ ꯊꯥꯞꯄꯁꯨ ꯑꯣꯏꯗꯦꯕ
ꯎꯝ ꯑꯣ ꯅꯣꯏ ꯆꯥꯟꯗꯦꯜꯗ ꯍꯩꯒꯨꯝꯕ ꯄꯥꯟꯕ ꯅꯨꯡꯉꯥꯏꯕ꯭ꯔꯣ
ꯑꯥꯎ ꯍꯩꯒꯨꯝꯕꯁꯨꯄꯥꯜ
ꯁꯥꯕꯅꯤꯅ ꯀꯣꯝꯂꯥꯒꯨꯝꯕ ꯅꯨꯡꯉꯥꯏꯕ ꯐꯥꯔꯗ꯭ꯔ
ꯎꯝ ꯀꯣꯝꯂꯥꯗꯤ ꯌꯥꯝ ꯌꯥꯝꯅꯗꯤ ꯀꯩꯅꯣ ꯇꯧꯗꯤ ꯄꯨꯊꯣꯛꯅꯗꯤꯀꯣ ꯆꯝꯄ꯭ꯔꯥꯒꯨꯝꯕ ꯃꯦꯡꯒꯣꯒꯨꯝꯕ
ꯑ ꯌ ꯌꯎ ꯆꯅꯦ ꯀꯗꯤ ꯃꯥꯏ ꯇꯥꯏ ꯎꯝ
ꯅꯣꯏꯔꯣꯝꯗꯤ ꯐꯠꯇꯕ꯭ꯔꯥ
ꯑꯩꯈꯣꯏꯔꯣꯝꯗꯤ ꯍꯥꯟꯅꯗꯤ ꯀꯣꯝꯂꯥꯒꯨꯝꯕꯁꯤꯡ ꯌꯥꯝ ꯐꯔꯝꯃꯦ ꯑꯗꯨꯣ ꯍꯗꯥꯛꯇ ꯀꯗꯣꯕꯦꯔ ꯁꯤꯔ ꯍꯥꯈ꯭ꯔꯦꯗ ꯌꯣꯡꯆꯥꯛꯒꯨꯝꯕꯒꯁꯨ ꯀꯣ ꯁꯤꯗ ꯠꯈ꯭ꯔꯦꯗ ꯍꯥꯟꯅꯗꯤ ꯌꯥꯝ ꯐꯥꯔꯝꯕꯅꯦ ꯑꯗꯣ ꯀꯩꯗꯧꯕꯩꯔ
ꯑꯩꯈꯣꯏꯔꯣꯝꯁꯨꯀꯣ ꯅꯍꯥꯟ ꯑꯩꯈꯣꯏ ꯑꯩꯈꯣꯏ ꯑꯩꯈꯣꯏꯔꯣꯝ ꯑꯗꯣ ꯅꯍꯥꯟ ꯑꯩꯈꯣꯏ ꯑꯉꯥꯡ ꯑꯣꯏꯔꯤꯉꯩ ꯃꯇꯝꯗꯣ ꯑꯩꯈꯣꯏꯅ ꯑꯩꯈꯣꯏꯅ ꯑꯩꯈꯣꯏꯅ ꯍꯥꯏ ꯁ꯭ꯀꯨꯜ ꯀꯥꯕ ꯃꯇꯝꯗꯣ
ꯑꯥ
ꯑꯩꯈꯣꯏꯅ ꯍꯥꯏ ꯁ꯭ꯀꯨꯜ ꯀꯥꯕ ꯃꯇꯝꯗ ꯌꯣꯡꯆꯥꯛꯁꯤ ꯌꯥꯝ ꯐꯔꯝꯕꯅꯦꯕ ꯄꯪꯆꯥ ꯆ ꯄꯪ ꯍꯦꯛ ꯍꯦꯛ ꯉꯧ ꯇꯧꯕꯅꯦꯕ ꯈꯪꯕ꯭ꯔꯥ ꯑꯗꯣ ꯍꯧꯖꯤꯛꯁꯦ ꯄꯦ ꯇꯔꯥꯒꯤ ꯃꯇꯨꯡ ꯇꯔꯥꯒꯤ ꯃꯇꯨꯡꯗꯗꯤ ꯌꯣꯡꯆꯥꯛ ꯐꯠꯇ꯭ꯔꯦ ꯅꯨꯡꯆꯥꯛ ꯐꯠꯇ꯭ꯔꯦ ꯑꯗꯨꯅ ꯎꯝꯟꯗꯛ ꯇꯨꯝ ꯈꯔ ꯈꯔ ꯄꯥꯟꯕꯗꯤ ꯍꯧꯔꯀꯣ ꯑꯗꯨꯔꯁꯨ ꯑꯗꯨꯝ ꯌꯥꯝꯅ ꯄꯥꯟꯕꯥꯗꯣ ꯑꯁ ꯑꯁꯦꯡꯕ ꯑꯁꯦꯡꯕꯅꯦ ꯑꯩꯈꯣꯏ ꯑꯉꯥꯡ ꯑꯣꯏꯕ ꯃꯇꯝꯗꯀꯣ ꯍꯧꯖꯤꯛ ꯃꯥꯅ ꯄꯥꯟꯕꯁꯦ ꯌꯥꯝ ꯌꯥꯝ ꯄꯥꯟꯕꯅꯦ ꯑꯩꯈꯣꯏꯁꯨ ꯑꯗꯨ ꯃꯇꯝꯗꯤ ꯄꯥꯛ ꯌꯣꯟꯅꯗꯦꯕ ꯃꯁꯥ ꯃꯁꯥꯒꯤ ꯂꯩꯕꯅꯤꯅ ꯑꯁ ꯄꯥꯟꯕꯁ ꯁꯤ ꯄꯥꯟꯕꯁꯦ ꯑꯩꯈꯣꯏ ꯑꯉꯥꯡ ꯑꯣꯏꯕ ꯃꯇꯝꯗ ꯍꯧꯖꯤꯛꯇꯤ ꯂꯩꯔꯒ ꯑꯗꯨꯝ ꯆꯥꯈ꯭ꯔꯦ
ꯣ ꯍꯟꯗꯛꯇꯤ ꯋꯦꯗꯔꯅꯔ ꯀꯣ ꯌꯥꯔꯈꯔꯤꯅꯤ ꯑꯗꯣ ꯅ ꯅꯣꯏꯔꯣꯝꯗ ꯄꯥꯡ ꯑꯦꯄꯜꯗꯤ ꯌꯥꯝ ꯄꯥꯟꯕ꯭ꯔꯣ
ꯎꯝ ꯄꯅꯤꯄꯔꯁꯦꯂ ꯏ ꯏꯂꯌꯦꯦ ꯑꯗꯨꯕꯨ ꯑꯗꯨꯕꯨ ꯐꯥꯝꯒꯨꯝꯕ ꯌꯥꯝ ꯆꯥꯎꯅ ꯇꯧꯕ ꯃꯤꯗꯤ ꯂꯩꯇꯦ ꯑꯩꯈꯣꯏ ꯈꯨꯨꯟꯗꯥ ꯅꯨꯄꯤ ꯑꯃ ꯅꯈꯔꯥ ꯇꯧꯋꯦ ꯑꯗꯨ ꯎꯏ ꯑꯗꯨꯝ ꯌꯥꯝ ꯑꯩꯈꯣꯏ ꯈꯨꯟꯗꯤ ꯆꯥꯕꯗꯤ ꯀꯣꯟ ꯑꯗꯨꯝ ꯀꯦꯠꯄꯨꯗꯤ ꯊꯥꯕ ꯌꯥꯗꯦ ꯌꯥꯝꯗꯕꯅꯤꯅꯀꯣ ꯑ ꯕꯤꯆꯁꯦ
ꯑ ꯍꯣꯏ ꯃꯤꯒꯤꯔ ꯑꯣ
ꯃꯆꯤꯁꯦ ꯑꯁꯥꯕꯗ ꯄꯛꯄ ꯍꯥꯥ ꯑꯅꯤ
ꯑꯣ ꯄ
ꯅꯤꯡꯈꯥ ꯍꯥꯏꯥꯛꯇꯅꯦ ꯅꯨꯄꯤ ꯃꯒ ꯅꯨꯄꯥꯄꯥ ꯏ ꯍꯥ ꯎ ꯐꯥꯔꯁ ꯏꯅꯥꯎ ꯅꯨꯄꯥ ꯑꯃꯒ
ꯑꯣ ꯅ ꯅꯨꯄꯥꯗꯤ ꯀꯌꯥꯝ ꯆꯥꯎꯔꯦ
ꯑ ꯆꯥꯎꯧꯔꯦ ꯏꯅꯎꯅꯨꯄꯥꯦ
ꯑꯣ ꯁꯤꯕꯥ ꯑꯥꯔꯃꯤꯔꯣ ꯍꯀꯅꯤ ꯍꯕ ꯑ ꯑꯔꯃꯤ ꯄꯨꯂꯤꯁ ꯑ ꯃꯅꯤꯄꯨꯔ ꯄꯨꯂꯤꯁ ꯑ ꯑꯗꯨꯗꯤ ꯐꯥꯏꯅꯦ
ꯎꯝ ꯑꯦꯝ ꯑꯥꯔ ꯍꯥꯏꯕ꯭ꯔꯥ ꯀꯗꯤ ꯍꯥꯏꯕ꯭ꯔꯥ
ꯑꯥ ꯑꯥ ꯏ ꯑꯉꯥꯡ ꯀ ꯌꯒ ꯑꯁꯂ ꯣ ꯐꯇꯤ ꯇ ꯐꯇꯤ ꯋꯥꯗꯤ ꯃꯔꯤ
ꯑ ꯅꯨꯄꯤ ꯀꯌꯥ ꯅꯨꯄꯥ
ꯏꯆꯦ ꯑꯅꯤ ꯑꯗꯨꯒ ꯑꯩ ꯑꯗꯨꯒ ꯏꯅꯧꯄꯥ ꯑꯃ
ꯑꯦ ꯅꯨꯄꯤ ꯑꯅꯤ ꯅꯨꯄꯥꯅꯤꯀꯣ ꯑꯗꯨ ꯌꯥꯝ ꯐꯩ ꯑꯩꯗꯤꯗꯨ ꯌꯥꯝ ꯄꯥꯝꯃꯦ ꯍꯥꯏꯕꯗꯤ ꯅꯪꯒꯤ ꯃꯔꯨꯞꯁꯨ ꯑꯃ ꯂꯩꯔꯦ ꯅꯆꯦ ꯑꯩꯒꯤ ꯃꯔꯨꯞꯁꯨ ꯑꯃ ꯂꯩ ꯗꯨꯕ ꯁꯣꯏꯔꯦ ꯑꯃ ꯑꯃ ꯈꯛꯗꯤ
ꯎꯝ
ꯅꯃꯥꯄꯥꯈꯣꯏꯗꯤ
ꯊꯅ ꯀ ꯏꯄꯥꯅ ꯄꯨꯂꯤꯁ ꯑꯣꯏꯔꯝꯃꯦ ꯑꯗꯨꯏ ꯏꯃꯥꯅ ꯍꯥꯎꯁ ꯋꯥꯏꯐ ꯪꯕꯤ ꯀꯩ ꯀꯩ ꯍꯣꯅꯔꯦ
ꯍꯥ ꯄꯨꯔꯤ ꯊꯣꯟꯅꯒꯅꯤ ꯑꯩꯈꯣꯏꯗꯤ ꯂꯧꯃꯤꯅꯦꯅ ꯂꯧ ꯁꯨꯔꯤ ꯁꯤꯇ
ꯃꯤꯅꯎ ꯑ
ꯅꯗꯤ ꯀ꯭ꯂ ꯀ꯭ꯂꯥꯁ ꯀꯌꯥ ꯊ ꯃ
ꯑꯩ ꯀꯂꯦꯖꯀꯦꯟ ꯁꯤꯃꯤꯁꯇꯔ ꯇꯥꯃꯅꯤ ꯂ ꯑ ꯀꯔꯣ ꯌꯦꯣ ꯑꯦ ꯂꯥꯏ ꯌꯦꯗ꯭ꯔꯣ ꯈꯣꯏꯔꯗ ꯍꯧꯖꯤꯛꯀꯤ ꯁꯤꯨꯒꯦ ꯇꯧꯗꯦꯗ ꯑꯗꯣ ꯅꯨꯡꯁꯥꯗꯤ ꯊꯣꯛꯇꯦ ꯑꯣ ꯉꯁꯥꯏꯗꯤ ꯉꯁꯥꯏꯗꯤ ꯈꯔ ꯆꯨꯔꯝꯃꯦ ꯅꯣꯏꯔꯣꯝꯗꯨꯗꯤ
ꯑꯧ ꯑꯩꯈꯣꯏꯁꯨ ꯈꯔ ꯆꯨꯝꯕꯅꯤ ꯉꯁꯥꯏ ꯑꯩꯈꯣꯏ ꯆꯔꯆ ꯀꯥꯞꯄ ꯃꯇꯝꯗ ꯑꯗꯨ ꯅꯣꯡ ꯈꯔ ꯈꯔ ꯆꯨꯕꯅꯦ ꯑꯩꯈꯣꯏ ꯍꯜꯂꯛꯄ ꯃꯇꯝꯗꯗꯤ
ꯍꯥꯏ ꯊꯗ ꯁꯥꯥꯕꯅꯤ ꯑꯅꯤ ꯑꯣꯂ ꯁꯣ
ꯅꯣꯏꯒꯤ ꯂꯣꯟꯗꯣ ꯑꯗꯨꯒ ꯃꯥꯥꯟꯅ ꯑꯩꯒꯤ ꯑꯦꯟꯇꯤꯗꯨꯣ
ꯑ ꯅꯁꯔꯝ ꯄꯂꯣ ꯑꯦꯅꯤ ꯑ ꯀꯃꯗ ꯅꯣꯏꯁꯨ ꯕꯣ ꯌꯦꯡꯕ꯭ꯔꯥꯩꯅ
ꯑꯣ ꯌꯦꯡꯉꯦ ꯍꯧꯖꯤꯛ ꯀꯥꯟꯗꯤ ꯌꯦꯡꯗ꯭ꯔꯦ ꯂꯧ ꯆꯠꯄꯅꯤꯅ ꯊꯕꯛ ꯆꯠꯄꯅꯤꯅ ꯀꯣ ꯇꯨꯝꯅꯤꯡꯕ ꯑꯣꯏ
ꯍꯟꯗꯛꯛꯇꯤ ꯕꯣꯜꯗꯣ ꯑꯌꯨꯛꯇ ꯇꯧꯋꯦ ꯅꯨꯡꯗꯥꯡ ꯑꯃ ꯃꯈꯥꯏꯗ ꯇꯧꯋꯦ ꯑꯗꯨ ꯑꯣꯗꯥ ꯇꯧꯋꯦꯕ ꯅꯍꯥꯟꯒꯤ ꯇꯥꯏꯞꯇ ꯇꯦꯟ ꯅꯥꯏꯟꯗ ꯇꯧꯗꯣꯏꯕ
ꯎꯝ ꯇꯦꯟꯗꯥꯅꯣꯏꯗꯤ ꯑꯩꯈꯣꯏꯁꯨ ꯌꯦꯡꯕ